ꯍ꯭ꯂꯣ
ꯍꯜꯂꯣ
ꯆꯥꯛ ꯆꯥꯔꯕꯣ
ꯆꯥꯔꯦ꯫
ꯉꯁꯤꯗꯤ ꯑ ꯗꯨꯀꯥꯟꯗꯒꯤꯀꯣ ꯑꯁ ꯌꯥꯝ ꯍꯥꯎꯋꯦ ꯃꯣꯏꯒꯤ ꯑꯦꯟꯁꯥꯡꯗꯣ ꯎꯝ ꯀꯩꯔꯥ ꯅꯍꯥꯟ ꯑꯥ ꯅꯣꯏ ꯃꯥꯅ ꯊꯣꯡꯕꯒꯨꯝꯅ ꯀꯩꯍꯥꯏꯁꯤꯔꯥ ꯑꯥ ꯉꯥꯗꯣ ꯇꯥꯎꯔꯒ ꯊꯣꯡꯕꯗꯣ꯫
ꯎꯝ꯫
ꯑꯗꯨꯒꯨꯝꯕꯗꯣ꯫ ꯌꯥꯡꯈꯩꯒꯤ ꯂꯧꯔꯦ꯫ ꯅꯨꯉꯥꯏꯔꯤ꯫
ꯑꯩ ꯔꯣ? ꯍꯨꯖꯤꯛꯀꯥꯟꯗꯤ ꯏꯟꯇꯔꯟ ꯆꯠꯂꯤꯗ
ꯎꯝ ꯅꯪ ꯊꯕꯛ ꯊꯕꯛꯀꯤ ꯆꯠꯂꯦ ꯍꯥꯏ ꯄꯥꯎ ꯇꯌꯦꯅꯦ꯫ ꯀꯩ ꯊꯕꯛ ꯀꯩ - ꯀꯩ ꯏꯟꯇꯔꯟꯅꯣ? ꯀꯩ - ꯀꯩ ꯃꯇꯥꯡꯒꯤꯅꯣ?
ꯕꯦꯡꯒꯤ ꯃꯇꯥꯡꯗꯅꯦꯗ ꯑꯦꯁ ꯕꯤ ꯑꯥꯏ ꯗ꯫
ꯑꯣ - ꯑꯣ ꯑꯗꯨꯗ ꯅꯪ ꯄꯔꯃꯤꯅꯦꯟ ꯑꯣꯏꯅ ꯇꯧꯒꯅꯤ ꯍꯥꯏꯕ꯭ꯔꯣ?
ꯇꯧꯕ ꯌꯥꯏ ꯆꯥꯟꯁꯇꯤ ꯈꯔꯗꯤ ꯋꯥꯡꯉꯤꯀꯣ ꯑꯗꯨꯑꯣꯏꯔꯥꯁꯨ ꯇꯝꯕ ꯉꯝꯗꯦ꯫
ꯑꯩꯖꯨ ꯍꯌꯦꯡꯗꯤ ꯊꯕꯛꯀꯤ ꯄꯩꯁꯥ ꯈꯔ ꯂꯧꯔꯔꯅꯤ꯫
ꯎꯝ꯫
ꯑꯗꯣ ꯅꯪ ꯍꯌꯦꯡ ꯍꯪꯗꯣꯡ ꯊꯤꯜꯂꯛꯀꯅꯤ ꯍꯥꯏꯅꯦ꯫
ꯍꯣꯏ꯫
ꯑꯩꯈꯣꯏꯕꯥꯅ ꯑꯃꯨꯛꯁꯨ ꯌꯥꯗ꯭ꯔꯤꯕ꯫
ꯌꯥꯔꯣꯏꯀꯣ ꯌꯥꯔꯣꯏ!
ꯀꯥꯅꯥꯅꯣꯝꯃꯗ ꯀꯥꯅꯥ ꯅꯣꯝꯗ ꯄꯤꯔꯣ ꯀꯩꯅꯣ꯫
ꯌꯥꯔꯣꯏ ꯍꯥꯏꯁꯤꯅꯤꯀꯣ! ꯐꯖꯅ ꯋꯥ ꯉꯥꯡꯂꯤꯉꯩꯗ ꯆꯩ ꯆꯥꯔꯛꯀꯦ꯫
ꯀꯥꯅꯥꯅꯣꯝꯗ ꯄꯤꯔꯣ ꯀꯩꯅꯣ
ꯀꯅꯥꯅꯣꯃ ꯀꯅꯥꯁꯨ ꯂꯩꯇꯦ ꯑꯁꯤꯐꯥꯎꯕ ꯑꯁꯤ ꯐꯥꯎꯕ ꯑꯅꯤ ꯁꯨꯔꯛꯄꯗꯣ ꯑꯃ
ꯅꯪ ꯀꯔꯝ ꯀꯥꯟꯗ ꯂꯧ ꯂꯥꯛꯏꯅꯣ ꯃꯁꯥꯗꯩ ꯅꯪꯉꯣꯟꯗ ꯍꯥꯏꯔꯔꯕꯗ ꯉꯥꯏꯔꯤꯦ
ꯉꯍꯥꯛ ꯅꯂ ꯑꯩꯈꯣꯏ ꯑꯦꯝ ꯌꯨꯗꯅꯤ ꯑꯩꯅ ꯍꯥꯏꯔꯨꯗꯤ
ꯅꯪꯆꯠꯂꯒ ꯂꯧꯏꯔꯕ
ꯀꯣꯏ ꯆꯥꯛ ꯂꯧꯕ ꯅꯠꯇꯦ ꯃꯣꯏꯅ ꯊꯤꯜꯂꯛꯄꯅꯦ
ꯅꯨꯡꯗꯥꯡꯗ ꯑꯦꯛꯖꯤꯀ꯭ꯌꯨꯇꯤꯞ ꯑꯃꯒ ꯅꯨꯄꯤ ꯑꯃꯅꯦꯕ ꯑꯗꯨꯒ ꯀꯔꯤ ꯍꯥꯏꯁꯤꯔꯥ ꯅꯨꯡꯗꯥꯡꯗ ꯃꯣꯏ ꯑꯥꯗ ꯊꯝꯒꯗꯕꯗꯣ ꯍꯣꯁꯇꯦꯜꯗ ꯊꯝꯒꯗꯕꯗꯣ ꯑꯗꯨꯗꯣ ꯃꯣꯏꯁꯨ ꯌꯥꯗ꯭ꯔꯕ ꯑꯗꯨꯒꯤ ꯈꯨꯗꯛ ꯈꯨꯗꯛꯇ ꯍꯧꯖꯤꯛ ꯄꯤꯒꯗꯕ ꯃꯤꯗꯣ ꯍꯥꯏꯗꯤ ꯂꯧꯒꯗꯕ ꯃꯤꯁꯤꯡꯗꯣ ꯑꯗꯨꯗꯣ ꯍꯥꯏꯔꯛꯑꯣ ꯑꯣꯠꯅ ꯍꯥꯏꯕꯅꯦꯕ ꯑꯗꯨꯒꯤ ꯑꯩꯅꯁꯨ ꯅꯪꯅꯁꯨ ꯍꯣꯏ ꯍꯥꯏꯔꯦ ꯍꯣꯏ ꯍꯥꯏꯔꯕꯅꯤꯅ ꯑꯩꯅꯁꯨ ꯍꯥꯏꯔꯦ ꯅꯧꯔꯦ
ꯀꯩꯅꯣ ꯈꯣꯡꯉꯔ ꯍꯣꯡꯉꯗ
ꯀꯣꯡꯉꯦ ꯃꯤꯁ ꯇꯨꯃ ꯉꯃ ꯃꯣꯏ ꯍꯥꯏꯕ ꯈꯪꯕ꯭ꯔꯥ ꯁꯨꯃꯥꯏꯅ ꯊꯝꯕꯗꯣ
ꯑꯗꯨ ꯈꯗ ꯀꯃꯥꯏ ꯇꯧꯕꯥ ꯑꯗꯨꯗꯤ
ꯑꯦ ꯅꯪꯅ ꯂꯧꯕꯅꯤ ꯍꯥꯏꯕꯒꯤ ꯑꯩꯁꯨ ꯂꯧꯔꯤꯗꯅ ꯑꯗꯨꯃꯥꯏꯅ ꯎꯝ ꯉꯥꯎ ꯌꯥꯝ ꯍꯣꯡꯗꯦ
ꯀꯩ ꯆꯔꯒꯦ
ꯁꯪꯒꯣꯝ ꯄꯤꯖꯔꯦ ꯕꯤꯁꯀꯤꯠꯀ ꯄꯤꯖꯔꯦ ꯃꯦꯁꯤ ꯍꯁꯇꯁꯤꯗ ꯀꯃꯥꯌꯥ ꯊ ꯃꯥꯗ꯭ꯔꯥ ꯑꯩꯁꯤꯗ ꯂꯩꯔꯤꯕꯕꯁꯤꯡꯁꯦ ꯉꯪꯕ꯭ꯔꯥ
ꯎꯝ
ꯑꯩꯈꯣꯏ ꯀꯩꯅꯣꯔꯣꯝꯒ ꯆꯞ ꯃꯥꯟꯅꯗꯦꯕ
ꯑꯗꯨ ꯅꯪ ꯍꯪꯉ ꯑꯗꯨ ꯀꯃꯥꯏ ꯀꯃꯥꯏ ꯄꯨꯧꯔꯛꯄꯅꯣ
ꯑꯩ ꯁꯤ ꯕꯣꯛꯁ ꯕꯣꯛꯁꯁꯤꯗ ꯑꯩꯁꯨ ꯍꯌꯦꯡꯗꯣ ꯄꯨꯂꯞ ꯑ ꯃꯁ ꯄꯨꯔꯛꯑꯒꯦꯛ ꯇ ꯑꯗꯨꯒ ꯑꯃꯗꯨꯁꯨ ꯁꯨ ꯏꯅꯥꯎꯅ ꯅꯨꯄꯤꯉꯣꯟꯗ ꯑꯗꯨꯝ ꯄꯤꯔꯝꯃꯅꯤ ꯑꯃꯃꯥꯗꯨꯁꯨ ꯅꯅꯥꯎꯣꯟꯅ ꯑꯗꯨꯝ ꯄꯤꯔꯝꯃꯅꯤ
ꯕꯦꯒꯛꯇ ꯑꯣꯏꯅ ꯍꯥꯞꯄ ꯄꯨꯔꯛꯎ ꯌꯥꯗ꯭ꯔꯥꯣ
ꯍꯥ ꯑꯩꯁ ꯕꯣꯛꯁ ꯕꯣꯛꯁ ꯂꯩꯖꯔꯤ
ꯎꯒꯔꯥ
ꯑꯦ ꯕꯣꯛꯁꯇꯣ ꯄꯨꯔꯗꯤ ꯏꯅꯥꯎꯅꯨꯄꯤꯗꯣ ꯕꯣꯛꯁ ꯂꯧꯒꯦ ꯍꯥꯏꯌꯦꯕ ꯕꯣꯛꯁꯀ ꯑꯁꯤꯒ ꯄꯨꯂꯞ ꯂꯧꯒꯦ ꯍꯥꯏꯕꯅꯤ ꯅꯪꯅꯤ ꯆꯥꯛ ꯆꯥꯔꯕꯣ
ꯆꯗꯤ ꯗꯁ ꯆꯇ ꯃꯃꯣ ꯆꯥꯔꯣꯒꯤ
ꯎꯝ
ꯁꯂꯣ ꯎꯇꯔꯦꯁꯨ ꯄꯕꯤ ꯌꯥꯔ ꯃꯊ
ꯀꯕ
ꯅꯪ ꯂꯤꯗ ꯍꯪꯉꯗ ꯖꯒꯥꯣ ꯄꯤꯗꯤ ꯌꯥꯔꯣꯏꯗ꯭ꯔꯅ
ꯑꯁꯤ ꯑꯃ ꯐꯥꯎꯕ ꯃꯥꯗꯣ ꯑꯁꯤ ꯑꯁꯤ ꯑꯁꯤ ꯑꯃ ꯐꯥꯎꯕ ꯑꯩꯅ ꯅꯝꯅ ꯂꯧꯍꯜꯂꯤꯅꯦ ꯍꯥꯏꯕꯅꯦ ꯏꯕꯨꯡꯉꯣ ꯀꯣ ꯀꯣ ꯀꯣ ꯀꯣ ꯌꯥꯔꯣꯏ ꯌꯥꯔꯣꯏ
ꯌꯥꯗꯕ ꯍꯥꯏꯁꯨꯦ ꯌꯥꯗꯕꯅꯤꯀꯣ ꯌꯥꯝꯅ ꯅꯝꯗꯅ ꯎꯝ ꯏꯈꯔꯗꯤ ꯎꯝ ꯀꯣ ꯑꯩ ꯊꯨ ꯁꯥꯕ ꯑꯩꯉꯣꯟꯗ ꯂꯧꯔꯨ ꯍꯥꯏꯈ꯭ꯔꯔꯤꯕ ꯑꯩ ꯅꯉꯣꯟꯗ ꯂꯧꯔꯨꯩꯇ ꯍꯥꯏꯕꯅꯤ ꯑꯩ ꯅꯉꯣꯟꯗ ꯄꯨꯔꯒ ꯂꯥꯛꯑꯣꯗꯦ ꯍꯥꯏꯔꯤꯁꯤꯦꯅꯪ ꯑꯩꯉꯣꯟꯗ
ꯏꯕꯥꯅꯤ ꯃꯤꯃꯤꯡꯁꯦ ꯁꯥꯟꯅꯕꯗ ꯐꯖꯅ ꯄꯥꯎ ꯀꯣ
ꯍ ꯑꯕ ꯑꯃ ꯃꯨꯛꯇꯤꯗꯒꯦ ꯌꯥꯔ
ꯂꯧꯔꯅꯤ ꯍꯥꯏꯔꯒ ꯑꯃꯨꯛ ꯀꯛꯏꯁ
ꯑꯗꯣ ꯑꯃ ꯑꯃ ꯑꯗꯨ ꯑꯗꯨ ꯍ ꯌꯥꯔ ꯑꯣꯏ ꯍꯥꯏꯗꯅ ꯌꯥ
ꯑꯗꯨ ꯍꯧꯗꯣꯡꯕꯨꯗꯤ ꯂꯧꯔꯦꯗꯅꯗꯣ
ꯑꯗꯨ ꯗꯨꯀꯥꯟ ꯇꯧꯁꯤꯒ
ꯈꯪꯗꯦ ꯑꯩꯣꯏꯌꯨꯝꯗ ꯄꯤꯒꯗꯕꯁꯨ ꯀꯅꯥꯝꯇ ꯆꯥꯟꯗꯦꯜ ꯑꯗꯒꯤ ꯃꯤ ꯂꯥꯛꯀꯗꯕ ꯃꯤ ꯂꯩꯇꯦꯕ ꯑꯦ ꯁꯤꯗ ꯀꯨꯏꯅ ꯊꯝꯕ ꯌꯥꯔꯣꯏꯕ ꯈꯪꯕ꯭ꯔꯥ
ꯑꯃꯛ ꯃꯊꯤ ꯃꯌꯨ ꯐꯥꯏꯖꯜꯂꯗꯤ ꯇꯂꯦꯗꯎꯅꯦꯕ
ꯑꯩꯈꯣꯏꯒꯨꯝꯕꯅ ꯄꯨꯛꯆꯦꯜ ꯆꯥꯎꯕ ꯋꯥꯈꯜ ꯆꯥꯎꯕ ꯃꯤ ꯅꯠꯇꯦꯕ
ꯃꯊꯤ ꯃꯌꯨꯕ ꯍꯥꯏꯖꯔꯒꯗꯤ ꯇꯧꯕ ꯑꯃꯨꯛ
ꯑꯗꯨꯕꯨꯗꯤ ꯃꯥꯒꯤ ꯀꯔꯤ ꯍꯥꯏꯁꯤꯗ ꯊꯧꯔꯤ ꯃꯥꯗ ꯈꯣꯄ ꯈꯣꯄꯣ ꯑꯗꯨꯗ ꯑꯗꯨꯝ ꯖꯒꯥꯗꯨꯗ ꯑꯗꯨꯝ ꯃꯥ ꯑꯗꯨꯝ ꯇꯧꯖꯒꯅꯤ
ꯈꯣꯡꯗꯣꯏꯅꯤ ꯑꯗꯨ ꯑꯗꯨꯒ ꯃꯐꯝꯗꯨꯛ ꯈꯣꯡꯗꯣꯏꯅꯤꯅꯦ
ꯏꯃꯥ ꯍꯨꯏ ꯍꯧꯗꯣꯡ ꯌꯣꯛꯄꯨꯗꯤ ꯅꯨꯃꯤꯠ ꯃꯔꯤ ꯃꯉꯥꯗꯤ ꯑꯗꯨꯃꯥꯏꯅ ꯈꯤꯇꯪ ꯁꯐꯔ ꯇꯧꯕ ꯇꯥꯕꯅꯤꯅꯦ
ꯑꯗꯨ ꯅꯪ ꯇꯧꯕ ꯀꯩꯅꯣ
ꯑꯩꯒꯤ ꯌꯨꯝ ꯅꯠꯇꯦꯃꯦ ꯀꯩꯗꯧꯔꯒꯦ ꯅꯪꯝꯕꯣ
ꯈꯣꯏ ꯂꯩꯦ ꯑꯅ
ꯑꯁꯤꯗ ꯐꯣꯟ ꯉꯥꯡꯅꯕ ꯐꯥꯎ ꯂꯩꯔꯤ ꯄꯥꯎ ꯐꯥꯎ ꯃꯤꯅ ꯍꯥꯏꯔꯤꯉꯁꯤꯗ
ꯂꯩ ꯅꯪꯦ ꯄꯨꯂꯗꯅ ꯆꯅ ꯑ
ꯑꯣ ꯄꯥꯝꯃꯤ ꯃꯥ ꯂꯧꯈꯤꯅꯤ ꯍꯥꯏꯕ ꯃꯥꯅ ꯂꯥꯜꯂꯕꯤꯗ ꯂꯧꯍꯜꯂꯤꯕ ꯑꯩꯅꯕꯨ ꯑꯣꯏꯅ ꯂꯥꯜꯂꯦꯗꯣ ꯑꯣ
ꯎꯝ ꯍꯝ ꯀꯩꯁꯤꯒꯤ ꯁꯤ ꯊꯝꯕꯊꯅ ꯀꯗꯤ ꯄꯂꯦ
ꯊꯝꯃꯣ ꯑꯗꯨꯒ ꯅꯣꯏ ꯑꯩ ꯌꯨꯝ ꯁꯦꯛ ꯃꯥꯏꯔꯣꯝꯗꯣ ꯑꯗꯨꯔꯣꯝꯗꯣ
ꯎꯝ ꯎꯝ ꯎꯝ ꯍꯣꯏꯅꯦ ꯅ ꯁꯤꯜꯂꯨꯅꯤ ꯌꯥꯇ꯭ꯔ
ꯑ
ꯂꯇ ꯇꯥꯎꯋꯦ ꯍꯥꯏꯔꯒꯨ ꯂꯧꯔꯒ
ꯇ ꯇꯨꯃꯗꯔꯅꯥꯖꯦ
ꯇꯨꯡꯁꯤꯔ ꯈꯪꯗꯦ ꯂꯥꯏꯔꯤꯛ ꯄꯁꯤꯦꯔ ꯈꯟꯕꯅꯦ
ꯀꯩ ꯂꯥꯏꯔꯤꯛ ꯄꯥꯗꯕꯅ ꯑꯦꯛꯖꯥꯝ ꯂꯣꯏꯔꯕꯗꯣ
ꯕꯦꯡꯒꯤ ꯑꯦꯛꯖꯥꯝ ꯑꯩ ꯊꯥꯒꯗꯕꯗꯣ ꯂꯤꯁꯃꯟꯅꯦꯕ ꯑꯗꯒꯤ ꯆꯥꯛ ꯆꯥꯔꯔꯕ꯭ꯔꯣ
ꯑꯥ
ꯆꯥꯛ ꯆꯥꯈꯨꯔꯣ
ꯑꯩꯕ
ꯆꯥꯛ ꯆꯥꯈꯤꯔꯣꯏꯗ꯭ꯔꯣ
ꯀ ꯆ ꯆ ꯑꯩ ꯆꯥꯈ꯭ꯔꯣ ꯋꯥꯅꯤ ꯄꯨꯊꯒꯂꯦ
ꯎꯝ ꯎꯝ ꯋꯥꯉꯑꯣꯅꯥ
ꯎꯒꯦ ꯄ꯭ꯂ ꯊꯥꯡꯕꯩꯗꯤ ꯃꯥꯁꯦ ꯍꯥꯏꯔꯤꯁꯦ ꯃꯤꯒꯤ ꯗꯨꯀꯥꯟꯒꯤꯗꯤ ꯈꯪꯗꯦ ꯑꯩꯈꯣꯏ ꯗꯨꯀꯥꯟꯗꯗꯤ ꯑꯗꯨꯝ ꯌꯥꯎꯔꯕ ꯑꯔꯨꯝꯁ ꯑꯗꯨꯝ ꯇꯧꯔꯅꯤ ꯍꯥꯏꯌꯦꯕ
ꯎꯝ ꯑꯗꯨ ꯑꯗꯨꯅꯍꯥꯟ ꯊꯕꯛ ꯇꯧꯗ꯭ꯔꯤ ꯃꯃꯥꯡꯗꯨꯗ ꯑꯗꯨꯃꯥꯏꯅ ꯍꯥꯏꯗꯕꯣ
ꯗꯨꯀꯥꯟꯗ ꯌꯥꯎꯕ꯭ꯔꯥ ꯉꯦꯇ ꯍꯥꯏꯌꯦ ꯀꯃꯥꯏꯅ ꯍꯥꯏꯒ
ꯎꯝ
ꯑꯦꯔꯁꯨ ꯍ ꯍꯧꯗ꯭ꯔꯦꯕ
ꯑꯗꯨ ꯈꯪꯉꯉꯗꯤ ꯅꯪ ꯀꯔꯤꯝ ꯌꯥꯎꯔꯣꯏꯕꯣꯏ ꯈꯪꯉꯦ
ꯂꯥꯏꯒꯤ ꯏꯔꯨꯝꯕ ꯊꯥꯛꯅꯤ ꯍꯥꯏꯔꯗꯤ ꯂꯥꯏꯒꯨꯝꯕ ꯊꯥꯡꯅ ꯑꯆꯧꯕ ꯊꯥꯡꯅꯦ ꯍꯥꯏꯔ ꯑꯩ ꯌꯥꯎꯔꯣꯏ
ꯑꯗꯨꯅꯦ
ꯌꯥꯔꯦ ꯍꯥꯏꯒꯔ ꯍꯧꯒ ꯌꯥꯎꯈ꯭ꯔꯦ ꯌꯥꯎꯈ꯭ꯔꯦ ꯌꯥꯈ꯭ꯔꯦ ꯐꯪꯗꯩ
ꯅꯨꯡꯉꯥꯏꯇꯦ ꯅꯨꯡꯉꯥꯏꯇꯦ ꯑꯗꯨ ꯅꯣꯏ ꯃꯄꯨꯗꯣ ꯃꯕꯨꯛꯇꯤ ꯐꯩꯔꯣ
ꯐꯩꯌꯦꯕꯀ ꯃꯥꯅ ꯄꯩꯁꯥꯔꯗꯤ ꯀꯃꯥꯏꯅ ꯇꯧꯕꯅꯣ ꯈꯣꯠꯄꯅꯣ ꯑꯦ ꯑꯗꯨꯗꯤ ꯃꯥ ꯑꯗꯨꯝ ꯌꯥꯎꯕꯒꯤ ꯍꯌꯦꯡ ꯑꯗꯨꯝ ꯑꯗꯨꯒꯤ ꯑꯗꯨꯝ ꯑꯗꯨꯝ ꯂꯧꯔꯣ ꯈꯣꯠꯂꯣ ꯍꯥꯏꯌꯦꯕ ꯑꯗ ꯃꯤꯠꯇꯕꯨꯣꯖꯒꯥꯗꯤ ꯑꯦ ꯊꯥ ꯐꯠꯇꯕꯅꯤꯅ ꯄꯤꯔꯣꯏ ꯈꯣꯠꯂꯣꯏ ꯍꯥꯏꯔꯕꯗꯣ ꯌꯥꯝꯕꯨꯒꯨꯝ ꯍ ꯑꯗꯨ ꯃꯧ ꯐꯠꯇ ꯃꯤ ꯑꯣꯏꯔꯝꯃꯗꯤ ꯇꯧꯔꯅꯤ ꯅꯠꯇ꯭ꯔꯥ
ꯎꯝ ꯑꯗꯨꯒꯨꯝꯕꯗꯣ ꯋꯥ ꯉꯥꯡꯕ ꯌꯥꯗꯦꯕ ꯁꯤꯗꯀꯣ
ꯁꯔꯤ ꯑꯩꯁꯦ ꯑꯃꯨꯛ ꯇꯦꯇꯨꯁꯦ ꯑꯃꯨꯛ ꯍꯧꯕꯒꯤ ꯑꯃꯨꯛ ꯎꯔꯦꯒꯦ ꯆꯥꯗ꯭ꯔꯥ ꯍꯪꯅꯤꯉꯣ
ꯅꯪꯒꯤꯗꯨꯕꯨꯛ ꯀꯣꯔ ꯂꯧꯊꯣꯛꯄꯤ ꯀꯣꯕꯔ ꯊꯣꯛꯇ꯭ꯔꯤꯕ꯭ꯔ
ꯂꯣꯏ ꯅꯍꯥꯟꯅ ꯂꯣꯏ ꯂꯣꯏꯔꯦ ꯊꯣꯛꯄ
ꯑꯣ
ꯅꯥꯏ ꯈꯨ ꯈꯨꯠ ꯆꯩ ꯀꯥꯏꯗꯣ ꯎꯗ꯭ꯔꯤꯕ
ꯎꯝ
ꯍ ꯋꯥꯔꯤꯗꯤꯅ ꯑꯅ ꯊꯣꯛꯧꯛ ꯔꯂ ꯑꯔꯦ ꯄꯅ ꯑꯄꯦ
ꯎꯝ ꯑꯃꯨꯛ ꯈꯛꯇ ꯍꯥꯏꯔ ꯑꯦ ꯑꯗꯨ ꯂꯥꯛꯑꯦ ꯑꯗꯨꯗ ꯅꯪꯒꯤ ꯀꯣ ꯂꯤꯁ ꯀꯥꯀꯗꯕꯅ ꯀꯃꯥꯏꯅ
ꯍꯥꯥ
ꯑꯗꯨ ꯅꯪꯅ ꯀꯣꯂꯦꯖ ꯀꯥꯒꯗꯕꯗꯨꯅ ꯀꯔꯝꯅꯔꯣ
ꯀꯣꯂꯦꯖ ꯀꯥꯕ ꯍꯥꯏꯁꯤꯦ ꯀꯩꯕ
ꯅꯍꯥꯟ ꯅꯪ ꯀꯣꯂꯦꯖ ꯀꯥꯅꯤ ꯍꯥꯏꯅꯤ ꯅꯪ ꯀꯣꯂꯦꯖ ꯀꯥꯔꯣꯏꯗ꯭ꯔꯣ
ꯀꯥꯅꯤ ꯑꯗꯨꯕꯨꯗꯤ ꯑ
ꯎꯝ ꯑꯦꯃꯤꯁꯣꯟ
ꯍꯔꯦ ꯐꯔꯦ ꯚꯏ ꯕꯥꯏ ꯊꯝꯃꯒꯦ ꯑꯗꯨꯗꯤ꯫
ꯎꯝ